ꯑꯥ ꯅꯪ ꯍꯥꯏꯔꯝꯕꯗꯣ ꯀꯔꯤꯅꯦ ꯍꯥꯏꯕ ꯃꯥꯒꯤ ꯃꯃꯥꯟꯅꯨꯕꯤ ꯃꯃꯥꯟꯅꯕꯒꯨꯝꯕ ꯂꯩꯔꯝꯒꯅꯤ ꯍꯥꯏꯕꯀꯣ ꯁꯤ ꯑꯁꯤꯒꯤ ꯄꯥꯏꯕꯀꯣ
ꯑꯣ ꯃꯥꯒꯤ ꯃꯥꯒꯤ ꯃꯃꯥꯅꯕꯒꯤ ꯍꯔꯝ ꯁꯤꯒꯤꯁꯦ
ꯎꯝ ꯎꯝ ꯍꯣꯏ ꯑꯗꯨ ꯑꯁ ꯐꯗꯤ ꯐꯩꯌꯦ ꯁꯤꯒꯨꯝꯕ ꯇꯧꯕꯤꯕꯁꯦꯀꯣ ꯑꯩꯈꯣꯏ ꯑꯗꯨꯝ ꯅꯍꯥꯁꯤꯡꯒꯤꯗꯤ ꯁꯤꯒꯨꯝꯕ ꯑ ꯅꯨꯡꯗꯥꯡꯗ ꯐꯣꯟ ꯄꯥꯏꯔꯒ ꯃꯇꯝ ꯃꯥꯡꯍꯟꯕꯒꯤ ꯃꯍꯨꯠꯇꯗꯤ ꯁꯤꯒꯨꯝꯕ ꯇꯧꯕꯤꯕꯁꯨ ꯌꯥꯝ ꯐꯩꯌꯦ
ꯑ ꯑꯁ ꯃꯔꯥꯛ ꯃꯔꯥꯛꯗꯤ ꯌꯥꯝ ꯅꯣꯅꯤꯡꯕꯅꯤ
ꯑ
ꯑꯩꯈꯣꯏ ꯏꯃꯥꯟꯅꯕ ꯑꯩꯔꯣ ꯃꯆꯥꯗ ꯂꯩꯀꯥ ꯃꯈꯥꯗꯁꯨ ꯃꯤ ꯃꯌꯥꯝ ꯂꯩꯕ ꯃꯥꯅ ꯃꯐꯔꯦ ꯈꯨꯟꯒꯤ ꯂꯩꯕꯁꯤꯡꯗꯣ
ꯎꯝ
ꯑ ꯃꯣꯏꯁꯨ ꯃꯄꯥꯟ ꯐꯖꯅ ꯊꯣꯛꯄ ꯃꯣꯏꯒꯤ ꯀꯥ ꯃꯄꯥꯟꯗ ꯑꯗꯨꯝ ꯊꯣꯛꯄ ꯃꯤ ꯅꯠꯇꯦꯕ
ꯑ
ꯑ ꯃꯣꯏꯗ ꯃꯥ ꯆꯛ ꯆꯋꯥꯜ ꯑꯣꯏꯅ ꯀ ꯑꯩꯒ ꯅꯨꯡꯁꯤꯠ ꯈꯔ ꯆꯒꯦꯅ ꯇꯦꯔꯦꯖꯗ ꯑꯥꯔꯗꯤ ꯃꯣꯁꯨ ꯑꯗꯣ ꯁꯤꯗ ꯂꯦꯞꯄꯒ ꯋꯥꯔꯤ ꯁꯅꯥꯕꯗꯣ ꯑꯗꯨꯝ ꯇꯧꯋꯦꯕ ꯅꯣꯛꯅꯤꯡꯕꯅꯦ ꯃꯣꯏꯗ
ꯑ ꯍꯣꯏ ꯐꯩꯌꯦ ꯑꯁꯤꯒꯨꯝꯕꯁꯦꯀꯣ ꯑꯩꯗꯤ ꯃꯔꯛꯇ ꯑꯩꯒꯤ ꯍꯧꯖꯤꯛꯀꯥꯟꯗꯣ ꯎꯝ ꯐꯣꯟꯁꯨ ꯀꯨꯏꯅ ꯄꯥꯏꯕ ꯉꯝꯗ꯭ꯔꯦꯕ ꯅꯨꯡꯗꯥꯡꯗ ꯐꯣꯟ ꯉꯥꯏꯍꯥꯛ ꯅꯨꯃꯤ ꯇꯔꯥꯒꯨꯝꯕ ꯄꯥꯏꯔꯗꯤ ꯑꯗꯨꯝ ꯇꯨꯝꯈ꯭ꯔꯦꯕ ꯅꯪꯗꯤ ꯅꯨꯃꯤꯠ ꯆꯨꯞꯄ ꯃ ꯊꯕꯛ ꯇꯧꯕꯅꯤꯅꯀꯣ ꯕꯤꯖꯤ ꯂꯩꯕꯅꯤꯅ ꯑꯗꯨꯒꯤ
ꯑꯣ
ꯑꯗꯨꯒꯤ ꯑꯩꯗꯤ ꯇꯨꯝꯅꯤꯡ ꯇꯨꯝꯅꯤꯡꯕꯗꯨ ꯃꯔꯛꯇ ꯑꯩꯒꯤ
ꯑꯗꯣ ꯅꯪ ꯑꯗꯣ ꯑꯗꯣ ꯅꯪ ꯉꯔꯥꯡ ꯀꯔꯤꯔ ꯌꯦꯡꯉꯒ ꯂꯩꯕ ꯗ꯭ꯔꯃꯥꯗ ꯀ꯭ꯔꯃꯥ ꯑꯣꯏꯗꯣꯏꯅꯤ
ꯉꯁꯤ ꯉꯁꯤ ꯁꯟꯗꯦꯅꯦ ꯍꯥꯟꯅ ꯌꯦꯡꯕꯅꯦ ꯑꯗꯨꯁꯨ ꯉꯥꯏꯍꯥꯛꯇꯪꯗ ꯂꯣꯏꯁꯤꯟꯈ꯭ꯔꯦ ꯀꯛ ꯀꯛꯔꯒ ꯌꯦꯡꯕꯒꯤ ꯑꯩꯅ ꯌꯦꯡꯅꯤꯡꯕ ꯑꯩꯅ ꯌꯦꯡꯅꯤꯡꯕ ꯄꯥꯠꯇꯨꯒ ꯌꯦꯡꯕ
ꯑꯁ ꯗ꯭ꯔꯃꯥꯒꯨꯝꯕ ꯁꯦꯔꯤꯁꯒꯨꯝꯕ ꯌꯦꯡꯉꯅꯤ ꯅꯣꯡ ꯃꯥꯡꯂꯒ
ꯑꯗꯨꯝ ꯊꯦꯡꯉꯁꯨ ꯑꯗꯨꯝ ꯌꯦꯡꯉꯦ ꯑꯩꯁꯨ
ꯎꯝ ꯑꯗꯨꯅꯦ ꯃꯊꯪꯗꯗꯤ
ꯄꯦꯟ ꯍꯣꯏ ꯄꯦꯟꯗꯕꯗꯣ
ꯎꯝ
ꯒꯤ ꯊꯦꯡꯅ ꯑꯁ ꯑꯁꯤ ꯂꯥꯁꯇ ꯑꯗꯨꯝ ꯑꯣꯏꯔꯒꯦ ꯑꯃꯨꯛꯀ ꯌꯦꯡꯅꯤꯡꯕ
ꯎꯝ
ꯃꯥꯒꯤ ꯍꯦꯛ ꯂꯣꯏꯔꯗꯤ ꯕꯔꯃꯥ ꯒꯨꯝꯕꯁꯦ ꯐꯖꯔꯦ ꯑꯒꯤ ꯃꯊꯪꯗ ꯑꯗꯨꯝ ꯂꯣꯏꯁꯤꯜꯂꯗꯅꯦ
ꯍꯣꯏ ꯍꯣꯏ ꯑꯩ ꯑꯗꯨꯒꯀꯣ ꯑꯩꯗꯤ ꯃꯤꯅ ꯌꯥꯝ ꯌꯦꯡꯅꯤꯡꯕ ꯃꯤꯅ ꯌꯥꯝ ꯐꯖꯩ ꯐꯖꯩ ꯍꯥꯏꯕꯗꯤ ꯌꯦꯡꯅꯤꯡꯗꯦ
ꯑꯣ
ꯏꯁꯥꯅ ꯏꯁꯥꯅ ꯊꯤꯔꯒ ꯑꯐꯕ ꯑꯣ ꯁꯤ ꯐꯖꯒꯗꯧ ꯃꯥꯜꯂꯦ ꯍꯥꯏꯕꯗꯣ ꯑꯗꯨ ꯈꯛ ꯌꯦꯡꯉꯦ ꯑꯩꯗꯤ
ꯁꯤꯛ ꯁꯕꯦꯟ ꯑꯩꯒꯤ ꯏꯆꯦꯒ ꯑꯩꯈꯣꯏ ꯗꯤꯛꯁ ꯌꯥꯝ ꯐꯕ ꯃꯇꯝꯗꯅꯦꯕ ꯗꯨꯀꯥꯟꯗꯣ ꯇꯤꯚꯤꯗ ꯁꯤꯗꯤꯗ
ꯎꯝ ꯎꯝ ꯍꯣꯏ ꯍꯣꯏ ꯆꯨꯝꯃꯦ
ꯑꯗꯨꯝ ꯂꯧꯔꯒ ꯃꯣꯏꯗꯤ ꯄꯩꯁꯥ ꯈꯔ ꯄꯥꯏꯕꯅꯤꯅ ꯄꯥꯏꯕꯅꯦꯕ
ꯑ
ꯑꯗꯨꯒꯤ ꯃꯣꯏꯅꯗꯤ ꯍꯦꯛ ꯂꯧꯕ ꯊꯣꯛꯄ ꯀꯥꯟꯗ ꯃꯣꯏꯅ ꯑꯃꯨꯛꯀ ꯂꯧꯕ ꯂꯥꯎꯔꯣꯏ ꯑꯩꯈꯣꯏ ꯌꯨꯝꯗ ꯄꯨꯔꯛ ꯑꯥꯒ ꯃꯥꯒꯤ ꯃꯃꯥꯟꯅꯕꯤꯁꯤꯡꯒ ꯑꯗꯨꯝ ꯑꯥ ꯂꯩꯔꯒ ꯌꯦꯡꯕꯗꯣ ꯑꯗꯨꯝ ꯇꯧꯕ
ꯑꯗꯨ ꯃꯇꯝꯗꯨꯅ ꯍꯦꯟꯅ ꯅꯨꯡꯉꯥꯏꯌꯦꯀꯣ
ꯍꯣꯏ ꯍꯣꯏ ꯑꯁ ꯌꯥꯝ ꯃꯤꯁ ꯇꯧꯕꯅꯦ ꯀꯔꯤꯔꯣ ꯍꯥꯏꯅ ꯑꯍꯟ ꯅꯉꯟꯗ ꯊꯥꯕꯗꯣ ꯃꯣꯏ ꯗ꯭ꯔꯃꯥꯒꯤ ꯃꯤꯡꯅꯇ꯭ꯔꯤ ꯑꯣꯐ ꯍꯦꯚꯦꯟ ꯍꯥꯏꯕ
ꯍꯣꯏ ꯍꯣꯏ ꯍꯣꯏ ꯆꯨꯝꯃꯦ ꯆꯨꯝꯃꯦ ꯑꯗꯨꯒꯨꯝꯕꯁꯨ ꯌꯥꯝ ꯊꯣꯛꯄꯅꯤ
ꯑꯩꯁꯨ ꯂꯥꯏꯔꯤꯛ ꯄꯥꯕ ꯂꯣꯏꯔꯒ ꯃꯣꯏꯒꯤ ꯗꯔꯃꯥ ꯗꯣ ꯍꯦꯛ ꯌꯦꯡꯉꯦ꯫ ꯌꯦꯡꯉꯦ ꯑꯁ ꯌꯥꯝ ꯅꯨꯡꯁꯤꯕꯅꯦ ꯀꯥꯞꯄꯅꯦꯕ ꯑꯗꯨ ꯀꯔꯤꯒ ꯇꯧꯕꯅꯦꯕ ꯑꯩꯈꯣꯏ ꯃꯣꯏꯒꯤ ꯋꯥꯔꯤꯗꯣ
ꯍꯣꯏ ꯍꯣꯏ
ꯃꯝꯃ ꯑꯩ ꯏꯆꯦꯒ ꯑꯃ ꯍꯥꯏꯗꯤ ꯀꯔꯤꯔꯥ ꯃꯄꯥꯟ ꯊꯣꯛꯂꯛꯂꯒ ꯀꯥꯞꯂꯒ ꯃꯤ ꯃꯃꯥꯡꯗꯗꯤ ꯀꯥꯞꯅꯤꯡꯗꯕꯗꯣ
ꯑꯃꯨꯛꯀ ꯑꯃꯨꯛꯀ ꯑ ꯔꯨꯝ ꯃꯅꯨꯡꯗ ꯆꯥꯡꯉꯥꯗꯤ ꯃꯣꯏꯒꯤ ꯃꯃꯤꯗꯣ ꯀꯔꯤꯅꯣ ꯃꯣꯏꯒꯤ
ꯉꯥꯡꯉꯒ ꯄꯣꯝꯕꯗꯣ
ꯍ ꯑꯗꯨꯝ ꯇꯧꯔ ꯍꯜꯂꯛꯄꯗꯣ ꯅꯣꯛꯄꯗꯤ ꯅꯣꯛꯅꯩꯒꯦꯕ
ꯑꯣ
ꯅꯨꯡꯁꯤꯕꯅꯦ
ꯑ ꯑꯗꯨꯒꯀꯣ ꯊꯥꯏꯅꯀꯣ ꯎꯝ ꯑꯩꯒꯤ ꯎꯝ ꯏꯄꯥꯒꯤ ꯃꯅꯥꯎ ꯅꯨꯨꯄꯥ ꯑꯩꯈꯣꯏꯒꯤ ꯃꯇꯝꯗ ꯊꯥꯏꯅ ꯀꯌꯥꯝ ꯀꯨꯏꯈ꯭ꯔꯦ ꯎ ꯀꯦꯗ꯭ꯔꯃꯥ ꯑꯅꯧꯕ ꯊꯣꯛꯂꯛꯄ ꯃꯇꯝꯗꯣ ꯑꯗꯨ ꯃꯇꯝ ꯑꯗꯨ ꯃꯇꯝꯒꯤꯁꯤꯡꯗꯨꯅ ꯍꯦꯟꯅ ꯀꯞꯅꯤꯡꯕ꯭ꯔꯥ ꯈꯪꯗꯦꯅꯦꯕꯣ ꯑꯗꯣ ꯍꯦꯔꯣꯒꯨꯝꯕꯗꯨꯁꯨ ꯌꯥꯝ ꯐꯖꯩꯌꯦꯅꯀꯣ ꯑꯗꯨ ꯎ ꯑꯩꯈꯣꯏꯒꯤ ꯑꯟꯇꯤ ꯑꯟꯇꯤ ꯑꯩꯈꯣꯏꯒꯤ ꯃꯇꯝꯗꯅꯦꯅ ꯃꯣꯏꯁꯦ ꯌꯦꯡꯂꯡꯉꯒ ꯂꯩꯌꯦ ꯍꯥꯏꯌꯦ ꯌꯦꯡꯉ ꯂꯩꯔꯒ ꯑꯩꯒꯤ ꯑꯪꯀꯥꯜꯗꯅ ꯆꯪꯂꯉꯒ ꯎꯝ ꯑꯁꯤ ꯑꯁꯤ ꯃꯐꯝ ꯑꯁꯤ ꯁꯤ ꯃꯥꯒꯤ ꯍꯦꯔꯣꯒꯤ ꯃꯃꯤꯡꯗꯣ ꯀꯔꯤꯅꯦ ꯍꯥꯏꯕ ꯍꯥꯏꯅ ꯎ ꯍꯪꯕ ꯃꯥꯅ ꯑꯩꯈꯣꯏ ꯑꯟꯇꯤꯈꯣꯏꯕꯨꯀꯣ ꯑꯗꯨ ꯃꯈꯣꯏꯅ ꯎꯝ ꯀꯣꯟꯁꯥꯡꯉ ꯍꯥꯏꯅ ꯍꯥꯏ ꯍꯥꯏꯌꯦ ꯍꯦꯔꯣꯗꫭ ꯃꯃꯤꯡꯗꯣ ꯍꯥꯏꯕꯤꯔꯒ ꯑꯩꯒꯤ ꯑꯩꯒꯤ ꯑꯪꯀꯜꯗꯨꯅ ꯍꯥꯎ ꯍꯥꯏ
ꯌꯥꯝ ꯌꯥꯝ ꯁꯥꯅꯤꯡꯕꯗꯣ ꯃꯃꯤꯡ ꯈꯥꯡꯉꯕꯒ ꯃꯃꯤꯡ ꯍꯥꯏꯕꯤꯔꯒ ꯍꯥꯎꯍꯥꯏꯌꯦ
ꯍꯣꯏ ꯌꯥꯝ ꯐꯥꯎꯕꯅꯦ ꯁꯤꯁꯦ ꯁꯤ ꯀꯣꯟ ꯁꯪꯉꯣ ꯍꯥꯏꯕꯗꯣ
ꯍꯣꯏ
ꯌꯥꯝ ꯀꯔꯤꯔꯥ ꯀꯥꯟꯗꯗꯤ ꯃꯥꯒꯤ ꯃꯁꯛꯇꯨ ꯃꯁꯛꯁꯨ ꯐꯖꯩꯗꯅ
ꯍꯣꯏ ꯍꯣꯏ
ꯀꯔꯤꯅ ꯑꯩꯈꯣꯏ ꯑꯆꯥꯄꯣꯠꯀꯤ ꯀꯤꯁꯃꯤꯁ ꯍꯥꯏꯔꯣ
ꯑꯧ
ꯑꯗ ꯀꯕꯥꯔꯗꯁꯨ ꯃꯣꯏꯒꯤ ꯃꯣꯏꯒꯤ ꯃꯤ ꯑꯗꯨꯝ ꯃꯍꯞ ꯁꯤꯟꯕꯗꯣ
ꯑꯣ ꯑꯁ ꯈꯪꯗꯦꯍꯦ ꯑꯗꯨꯒ ꯑꯗꯨ ꯐꯥꯎꯗꯤ
ꯑꯁ ꯌꯥꯝ ꯇꯧꯕꯅꯦꯍꯦ ꯑꯩꯈꯣꯏꯗꯤ
ꯎꯝ
ꯑꯗꯨꯗꯤ ꯆꯩꯈꯅ ꯁꯤꯗ ꯀꯤꯁꯃꯤꯁꯒꯨꯝꯕ ꯆꯄꯣꯠꯀꯤ ꯆꯥꯔꯗꯤ ꯐ꯭ꯔꯤ ꯃꯅꯨꯡꯗ ꯆꯦ ꯍꯥꯞꯆꯤꯜꯂꯒ ꯑꯗꯨꯝ ꯇꯧꯕꯗꯣ ꯃꯣꯏꯗꯤ ꯑꯗꯨꯝ ꯀꯂꯦꯛ ꯇꯧꯔꯒ ꯃꯣꯏꯒꯤ ꯗ꯭ꯔꯦꯖꯔꯒꯨꯝꯕꯒꯤ ꯇꯥꯏꯞꯇ ꯑꯗꯨꯝ ꯃꯣꯏꯗꯤ ꯑꯗꯨꯝ ꯊꯧꯋꯦ ꯊꯝꯃꯦꯕ
ꯑ ꯑꯣ
ꯑꯁ ꯃꯣꯏꯒꯤ ꯗꯥꯏꯔꯤꯒꯤ ꯃꯆꯥ ꯂꯩꯕ ꯐꯣꯇꯣ ꯕꯨꯛ ꯍꯥꯏꯗꯦ ꯎꯝ ꯇꯣꯞꯄꯇ ꯃꯣꯏꯗꯤ ꯑꯗꯨꯝ ꯍꯥꯞꯄꯅꯦ ꯍꯧꯖꯤꯛꯐꯥꯎ ꯂꯩꯔꯤꯅꯦ ꯑꯩ ꯏꯆꯦꯒꯤꯁꯦ
ꯑꫭ ꯑꯁ ꯑꯗꯨꯒ ꯎꯝ ꯇꯨꯄꯤ ꯃꯅꯤꯡꯗ ꯇꯨꯄꯤꯗꯨ ꯃꯅꯤꯡꯗ ꯎꯞꯄꯖꯥꯠꯇꯣ ꯃꯃꯥꯡꯗ ꯍꯥꯞꯇꯕꯤꯗ ꯃꯅꯤꯡꯗ ꯍꯥꯞꯄꯨꯔꯒ ꯑꯩꯈꯣꯏ ꯑꯌꯥꯝꯕ ꯑꯩꯈꯣꯏꯗ ꯀ ꯑꯗꯨꯝ ꯇꯗ ꯕꯤꯛ ꯕꯦꯡꯒꯨꯝꯕ ꯊꯣꯛꯄ ꯃꯇꯝꯗ ꯑꯩꯈꯣꯏ ꯑꯩꯈꯣꯏ ꯑꯌꯥꯝꯕ ꯑꯩꯈꯣꯏ ꯒ꯭ꯔꯨꯞꯇꯣ ꯃꯈꯈꯣꯏꯁꯨꯕꯤ ꯕꯦꯡꯅꯦ ꯍꯥꯏꯅꯀꯣ ꯑꯁ ꯂꯣꯏꯕ ꯖꯥꯠꯅꯤꯌꯦ ꯂꯣꯏꯅꯃꯛ ꯐꯨꯔꯤꯠ ꯉꯧꯕ ꯂꯩꯉꯦꯀꯣ ꯂꯩꯔꯒ ꯐꯖꯕ ꯁꯥꯔꯦꯅ ꯆꯠꯂꯤꯕꯅꯤꯅꯦ ꯃꯁꯝ ꯈꯔ ꯁꯥꯟꯅꯒ ꯃꯇꯥꯏꯗ ꯍꯥꯞꯂꯒ
ꯅꯅꯦ ꯃꯥꯏꯒꯤ ꯅꯨꯄꯥꯒꯤ ꯃꯣꯏ ꯅꯨꯄꯥꯒꯤ ꯃꯁꯝꯉꯩꯗꯣ
ꯍꯣꯏ
ꯀ꯭ꯔꯤꯔ ꯃꯣꯏꯒꯤ ꯃꯤꯠ ꯃꯣꯏꯒꯤ ꯃꯃꯤꯠ ꯁꯥꯏꯒ ꯃꯗꯤ ꯃꯣꯏꯒꯤ ꯃꯁꯝꯅ ꯂꯣꯏ ꯀꯣꯚꯔ ꯇꯧꯕꯗꯣ ꯑꯗꯨꯒꯨꯝꯕ ꯇꯝ ꯏꯁ ꯈꯣꯢꯁꯦ ꯄꯥꯝꯕꯗꯤ ꯄꯥꯝꯕꯅꯦ ꯍꯦ ꯅꯨ
ꯍꯧꯖꯤꯛ ꯍꯥꯖꯤꯛ ꯑꯩꯈꯣꯏ ꯏꯌꯥꯝꯕꯒꯤ ꯑꯩꯈꯣꯏ ꯏꯌꯥꯝꯕꯒꯤ ꯎꯄꯨꯗꯣ ꯍꯥꯡꯗꯣꯛꯔꯒꯗꯤ ꯃꯥꯒꯤ ꯎꯄꯨ ꯃꯅꯨꯡꯗꯣ ꯎꯝ ꯎꯝ ꯑ ꯃꯃꯥꯅ ꯄꯥꯝꯕ ꯀꯔꯤꯅꯣ ꯁꯤꯡ ꯁꯤꯡꯒꯔꯁꯤꯡꯒꯤ ꯃꯃꯤꯡꯗꯣ ꯂꯣꯏꯅꯃꯛ ꯊꯥꯔ ꯂꯩꯔꯝꯕꯅꯤ ꯈꯪꯕ꯭ꯔꯥ ꯑꯗꯨ ꯍꯧꯖꯤꯛ ꯐꯥꯎ ꯂꯧꯊꯣꯛꯇꯦ ꯃꯥꯗꯨ
ꯑꯗꯨ ꯑꯩꯗꯣ ꯎꯝ ꯍꯥꯏꯔꯒ ꯕꯣꯜ ꯕꯣꯜꯒꯤ ꯋꯥꯔꯤ ꯑꯃ ꯍꯥꯏꯕꯤꯒꯦꯕ ꯎꯝ ꯑꯩ ꯑꯩꯁꯦ ꯑꯌꯨꯛꯇ ꯂꯥꯏꯔꯤꯛ ꯑꯉꯥꯡ ꯂꯥꯏꯔꯤꯛ ꯇꯥꯛꯄ ꯑꯌꯨꯛꯇ ꯄꯨꯡ ꯃꯔꯤ ꯃꯈꯥꯏꯗ ꯑꯃ ꯆꯠꯂꯦꯕꯀꯣ ꯆꯠꯄꯗꯨ ꯃꯔꯤ ꯃꯈꯥꯏ ꯅꯠꯇꯦ ꯃꯉꯥꯗ ꯗꯨ ꯆꯠꯄꯗꯨ ꯀꯔꯤꯅꯣ ꯑꯩꯒꯤ ꯁꯥꯇ꯭ꯔꯥꯗꯣ ꯅꯨꯄꯥꯅꯦꯕꯀꯣ ꯀ꯭ꯂꯥꯁ ꯅꯥꯏꯟ ꯀꯥꯕꯀꯣ ꯑꯗꯣ ꯑꯩꯗꯤ ꯃꯥꯕꯨꯗꯤ ꯑꯩ ꯑꯇꯣꯞꯄ ꯁꯥꯇ꯭ꯔꯥꯁꯤꯡꯗꯤ ꯁꯕꯖꯦꯛ ꯂꯣꯏ ꯂꯣꯏꯅꯃꯛ ꯑꯩ ꯃꯤꯒꯤ ꯃꯌꯨꯝꯗ ꯆꯜꯂꯒ ꯇꯥꯛꯄ ꯖꯥꯠ ꯇꯨ ꯇꯧꯋꯦꯕ ꯑꯩꯗꯤ ꯎ ꯃꯐꯝ ꯃꯔꯤ ꯗ ꯆꯠꯄꯅꯦꯕ ꯅꯨꯃꯤꯠ ꯑꯃꯗꯀꯣ ꯌꯨꯝ
ꯍꯟꯗꯛꯁꯨ
ꯍꯣꯏ ꯍꯧꯖꯤꯛꯁꯨ ꯑꯗꯨꯝ ꯆꯠꯂꯦ ꯑꯗꯨꯏꯅꯦ ꯑꯩꯅ ꯅꯪꯗꯦ ꯅꯪꯗꯦ ꯍꯥꯏꯕꯗꯣ ꯅꯨꯡꯊꯤꯟꯗ ꯅꯨꯃꯤꯠ ꯆꯨꯞꯄ ꯑꯌꯨꯛꯇ ꯑꯃ ꯑꯃ ꯆꯠꯂꯦꯕ ꯑꯗꯨ ꯆꯠꯄꯗꯣ ꯎꯝ ꯏꯅꯥꯛ ꯈꯨꯨꯟꯕ ꯄꯩꯁꯥ ꯄꯥꯏꯕ ꯈꯣꯏꯒꯤ ꯃꯆꯥꯁꯤꯡꯗꯨꯅꯦꯕ ꯈꯪꯕ꯭ꯔꯥ ꯑꯩꯅ ꯎꯝ ꯆꯠꯄ ꯃꯔꯤꯃꯛꯇꯣ ꯃꯐꯝ ꯃꯔꯤꯃꯛꯇꯣ ꯑꯗꯨ ꯑꯌꯨꯛꯇ ꯆꯠꯄꯁꯦ ꯑꯩꯒꯤ ꯃꯄꯥꯁꯦ ꯑꯩꯒꯤ ꯏꯄꯥꯒꯤ ꯃꯌꯥꯝꯕ ꯗꯨ ꯈꯣꯏꯅꯦꯕꯀꯣ ꯑꯗꯨ ꯎꯝ ꯑꯩꯈꯣꯏ ꯌꯨꯝꯗꯤ ꯈꯔ ꯃꯈꯥ ꯀꯨꯝꯂꯒ ꯂꯩꯌꯦꯕ ꯑꯗꯨ ꯅꯣꯡꯃꯥꯗꯨ ꯑꯩ ꯕꯣꯜ ꯑꯌꯨꯛꯇ ꯂꯩꯕ ꯃꯇꯝ ꯂꯩꯌꯦꯅꯀꯣ ꯑꯗꯨꯝꯗ ꯃꯆꯥꯅꯨꯄꯥꯗꯣ ꯍꯥꯞ ꯌꯥꯔꯂꯤ ꯑꯦꯛꯖꯥꯝ ꯊꯥꯕ ꯑꯗꯨꯗ ꯑꯩꯗꯤ ꯃꯥꯕꯨꯅꯤ ꯁꯥꯏꯟꯁ ꯈꯛꯇꯪꯅꯦꯕ ꯇꯧꯕꯤꯕꯗꯣ ꯑꯇꯣꯞꯄꯗꯤ ꯃꯥꯗꯤ ꯑꯇꯣꯞ ꯑꯇꯣꯞꯄ ꯃ ꯃꯐꯝ ꯃꯐꯝꯗ ꯆꯠꯂꯒ ꯇꯧꯕꯅꯤꯅ ꯁꯕꯖꯦꯛ ꯑꯇꯣꯞꯄꯗꯤ ꯑꯩꯗꯤ ꯁꯥꯏꯟꯁ ꯈꯛ ꯇꯧꯕꯤꯌꯦꯕ ꯑꯗꯨ ꯇꯧꯕꯁꯦ ꯑꯗꯨ ꯅꯨꯃꯤꯠꯇꯣ ꯃꯥꯥꯏ ꯑꯦꯛꯖꯥꯝꯗꯣ ꯃꯦꯠꯁ ꯊꯣꯛꯄ ꯑꯩ ꯑꯩꯅꯗꯤ ꯁꯥꯏꯟꯁꯇꯣ ꯊꯧ ꯇꯧ ꯂꯧꯕꯅꯤꯅ ꯃꯦꯠꯁ ꯃꯦꯠꯁꯇꯨ ꯑ ꯇꯧꯗ꯭ꯔꯁꯨ ꯑꯗꯨꯝ ꯑꯦꯛꯖꯥꯝ ꯊꯣꯛꯄꯅꯤꯅ ꯈꯔ ꯌꯦꯡꯕꯤꯕꯗ ꯇꯧꯋꯦꯕ ꯑꯗꯨꯗ ꯃꯆꯥꯅꯨꯄꯥꯗꯨ ꯑꯃꯐꯥꯎ ꯈꯪꯗ꯭ꯔ ꯂꯩꯔꯝꯕ ꯍꯧꯕꯗꯒꯤ ꯀꯣ ꯑꯗꯨꯒꯤ ꯑꯩꯗꯤ ꯁꯨꯔꯣꯝꯗ ꯐꯦꯜ ꯑꯣꯏꯔꯒꯦꯔꯥ ꯍꯥꯏꯅ ꯄꯥꯈꯠꯂꯒ ꯑꯁꯤ ꯇꯧ ꯁꯤ ꯇꯧꯑꯣ ꯁꯤ ꯇꯧ ꯍꯥꯏꯅ ꯇꯥꯛꯄꯤꯕ ꯇꯥꯛꯄꯤꯕ ꯑꯩꯗꯤ ꯄꯥꯈꯠꯂꯒ ꯏ ꯁꯤꯔꯣꯝꯗ ꯑꯗꯨꯒ ꯃꯄꯥꯗꯣ ꯀꯨꯝꯔꯒ ꯎꯝ ꯑ ꯕꯣꯜꯗꯨ ꯑ ꯑꯁꯤꯒꯤ ꯆꯦꯟꯅꯦꯜ ꯅꯝꯕꯔꯗ ꯃꯆꯥꯅꯨꯄꯥꯕꯨ ꯆꯦꯟꯅꯦꯜ ꯅꯝꯕꯔ ꯑꯁꯤꯗ ꯎꯝ ꯄꯨꯡ ꯇꯔꯦꯠ ꯃꯈꯥꯏꯗ ꯂꯩꯕꯅꯦꯀꯣ ꯍꯥꯏꯔ ꯍꯥꯏꯔꯝꯃ ꯆꯠꯈꯕꯅꯦ ꯑꯩꯅ ꯏ ꯀꯥꯕꯁꯤꯗꯤꯀꯣ ꯑꯁꯤꯗ ꯑꯁꯤꯗ ꯃꯆꯥꯅꯨ ꯄꯥ ꯑꯦꯛꯖꯥꯝ ꯐꯦꯜ ꯑꯣꯏꯔꯅꯤ ꯍꯥꯏꯅ ꯈꯜꯂꯒ ꯁꯤꯗ ꯄꯥꯈꯠꯂ ꯂꯩꯔꯤꯉꯩꯁꯤꯗ ꯃꯄꯥꯅ ꯂꯥꯛꯂꯒ ꯄꯨꯡ ꯇꯔꯦꯠ ꯃꯈꯥꯏꯗ ꯁꯤ ꯆꯦꯟꯅꯦꯜꯗ ꯂꯥꯛꯀꯅꯤꯀꯣ ꯍꯥꯏꯅ ꯍꯥꯏꯔꯝꯃ ꯆꯠꯈ꯭ꯔꯕ ꯑꯩꯗꯤꯀꯣ
ꯃꯣꯢꯒꯤ ꯃꯄꯥꯖꯨ ꯀꯔꯤꯔꯥ ꯃꯥꯒꯤ ꯑꯉꯥꯡ ꯑꯣꯏꯕꯅꯤꯅ ꯀꯔꯤꯔꯥ ꯄꯨꯟꯅ ꯌꯦꯡꯅꯤꯡꯕꯒꯨꯝꯗꯣ
ꯍꯣꯏ ꯑꯗꯨ ꯑꯣꯏꯔꯁꯨ ꯑꯗꯨ ꯑꯣꯏꯔꯁꯨ ꯑꯦꯛꯖꯥꯝ ꯃꯇꯝ ꯑ ꯑꯩꯗꯤ ꯑꯩꯗꯤ ꯑꯣꯖꯥ ꯑꯃ ꯑꯣꯏꯅ ꯄꯥꯈꯠꯄꯤꯕꯗꯨ ꯇꯧꯋꯦꯕ ꯑꯩꯅ ꯂꯧꯕ ꯁꯕꯖꯦꯛ ꯅꯠꯇ꯭ꯔꯁꯨ ꯀꯣ ꯑꯩꯅ ꯃꯥꯕꯨꯗꯨ ꯂꯧꯕ ꯁꯕꯖꯦꯛ ꯅꯠꯇ꯭ꯔꯁꯨ
ꯎꯝ
ꯑꯗꯨ ꯅꯍꯥꯟꯗꯣ ꯔꯤꯖꯜ ꯍꯥꯏꯗꯣꯛꯑꯦ ꯍꯥꯏꯗꯣꯛꯂ꯭ꯔꯒ ꯃꯥꯒꯤ ꯑꯗꯨ ꯃꯦꯠꯁꯇꯣ ꯐꯦꯜ ꯑꯣꯏꯕ ꯑꯗꯨꯒꯤ ꯄꯄꯥꯅ ꯌꯩ ꯈ꯭ꯔꯦ ꯍꯥꯏꯌꯦ ꯑꯗꯨ ꯑꯩꯅ ꯀꯔꯤꯒꯤ ꯌꯩꯕꯅꯣ ꯊꯣꯛꯄ ꯅꯨꯃꯤꯠꯇꯗꯤ ꯐꯨꯠꯕꯣꯜ ꯌꯦꯡꯍꯜꯂꯒ ꯍꯥꯏꯕ ꯑꯩꯅ ꯍꯥ
ꯑꯣ ꯑꯩꯗꯤ ꯇꯁꯦꯡꯅ ꯍꯥꯏꯔꯗꯤ ꯃꯦꯠꯁꯁꯤꯗꯤ ꯁꯨꯛ ꯉꯝꯗꯦ ꯕꯥꯏꯍꯔꯠ ꯁꯤꯁꯇꯦꯝꯗꯒꯤ ꯍ ꯍꯥ ꯅꯪ ꯑ ꯅꯪ ꯑꯩꯒꯤ ꯀꯔꯤꯔ ꯇ꯭ꯋꯨꯁꯟ ꯃꯦꯠꯁꯀꯤ ꯑꯣꯖꯥ ꯑꯣꯏꯁꯤ ꯑꯁ ꯑꯩꯗꯤ ꯑꯗꯨꯝ ꯆꯍꯤ ꯆꯥꯔꯒ ꯑꯗꯨꯝ ꯂꯩꯔꯅꯤ ꯁꯤꯗꯤ
ꯑꯁꯦꯡꯕ ꯈ꯭ꯔꯕ ꯑꯩ ꯑꯩ ꯑꯁꯦꯡꯕꯗꯤ ꯎꯨꯝ ꯄꯦꯁꯦꯟꯁ ꯂꯩꯇꯦꯕ ꯑꯩꯉꯣꯟꯗꯀꯣ ꯑꯗꯨꯕꯨ ꯆꯍꯤ ꯃꯔꯤ ꯃꯉꯥ ꯑꯉꯥꯡ ꯑꯉꯥꯡ ꯂꯥꯏꯔꯤꯛ ꯇꯥꯔꯛꯄꯗ ꯄꯦꯁꯦꯟꯁ ꯌꯥꯝ ꯂꯩꯈ꯭ꯔꯕꯅꯤꯍ ꯑꯩ ꯍꯥꯏꯕꯗꯤ ꯏꯁꯇꯨꯗꯦꯟꯖꯥꯠꯖꯥꯠ ꯊꯦꯡꯅꯔꯛꯑꯦꯕ ꯎꯝ ꯉꯥꯡꯂꯒ ꯆꯪꯕ ꯑꯉꯥꯡ ꯊꯦꯡꯅꯩꯌꯦ ꯑꯗꯨꯒ ꯆꯩ ꯆꯩꯔꯒ ꯀꯤꯕ ꯑꯉꯥꯡ ꯊꯦꯡꯅꯔꯛꯑꯦ ꯑꯗꯨꯒꯀꯣ ꯊꯦꯝꯑꯦꯝ ꯊꯦꯝꯔꯒ ꯄꯥꯍꯟꯗ꯭ꯔꯗꯤ ꯌꯥꯗꯕ ꯑꯉꯥꯡ ꯌꯥꯝ ꯊꯦꯡꯅꯔꯛꯑꯦꯕ ꯑꯗꯨꯒꯤ ꯄꯦꯁꯦꯟꯁ ꯌꯥꯝ ꯍꯩꯈ꯭ꯔꯕꯅꯦ ꯑꯗꯨꯒꯤ ꯃꯃꯥꯡꯗꯗꯤ ꯑꯩꯗꯤ ꯈꯨꯠ ꯌꯥꯝ ꯍꯥꯛꯀꯖꯕꯅꯦ ꯈꯨꯠ ꯊꯨꯕꯅꯦ ꯑꯩ ꯑꯩꯒꯤ ꯃꯤꯠ ꯃꯃꯥꯡꯗ ꯀꯅꯣ ꯑꯩꯅ ꯈꯔ ꯌꯦꯡꯅꯤꯡꯗꯕ ꯎꯔꯗꯤ ꯈꯨꯠ ꯌꯥꯝ ꯊꯨꯕꯅꯦꯕ ꯑꯩ